ꯍꯜꯂꯣ ꯍꯥꯎ ꯆꯦ ꯍꯥꯎ ꯍꯨꯉꯥꯏꯔꯤ ꯏꯆꯦꯗꯤ
ꯑꯩꯁꯦ ꯅꯨꯡꯉꯥꯏꯔꯤꯌꯦ ꯄꯠꯂ ꯂꯩꯔꯦ ꯏꯁꯥ ꯅꯨꯡꯉꯥꯏꯇꯦꯅ ꯑꯩꯗꯤ
ꯑꯗꯨ ꯆꯦ ꯅꯨꯡꯁꯥꯒ ꯆꯥꯛ ꯀ ꯆꯥꯗꯕꯒ
ꯎ ꯎ
ꯀ꯭ꯂꯥꯁ ꯀꯩꯀꯥꯗꯤ ꯆꯠꯂꯤꯕ꯭ꯔꯣ
ꯌꯦꯁꯤ ꯍꯜꯂꯛꯄꯕꯨ ꯀꯨꯏꯗꯤ ꯆꯦ ꯑ ꯀꯨꯏꯕꯨꯗꯤ ꯀꯨꯏꯔꯦꯁꯤ ꯈꯔ ꯊꯦꯡꯉꯍꯦ
ꯋꯥꯔꯝꯅꯤꯅꯦ ꯒꯥꯔꯤ ꯃꯊꯥ ꯆꯥꯛ ꯊꯣꯡꯕ ꯍꯧꯔꯦ
ꯑ ꯑꯈꯣꯏꯗꯤ ꯊꯣꯡꯗ꯭ꯔꯤ
ꯒꯥꯔꯤ ꯃꯊꯥ ꯑꯅꯤ ꯇꯣꯡꯉ ꯇꯣꯡꯉ ꯆꯥꯂꯛꯑꯅꯤ ꯑꯅꯤ
ꯑ ꯆꯠꯂꯦ ꯋꯥꯔꯦ ꯈꯔ
ꯊꯥ ꯇꯔꯨꯛꯇꯨ ꯂꯣꯏꯔꯗꯤ ꯈꯔ ꯀꯣꯝꯃꯅꯤ
ꯀꯣꯝꯕꯅꯤ ꯑꯗꯨ ꯋꯥꯏ ꯈꯔ ꯁꯪꯉꯅꯤ
ꯁꯥꯁꯨ ꯌꯥꯝꯀꯟ ꯁꯥꯕꯅꯠꯇꯦ ꯎꯝ ꯉꯁꯤꯗꯤ ꯅꯨꯡꯉꯥꯏꯇꯦ ꯈꯔ ꯑꯗꯩ ꯇꯨꯝꯕ ꯆꯥꯕꯁꯨ ꯈꯔ ꯃꯦꯟꯃꯥꯟ ꯅꯥꯏꯗ꯭ꯔꯦꯗꯣ
ꯎꯝ ꯀꯔꯤ ꯏꯟꯁꯥꯡ ꯊꯣꯡꯒꯦ ꯇꯧꯔꯝꯃꯤꯟꯅꯣ ꯏꯆꯦ
ꯆꯝꯐꯨꯠꯀ ꯆꯥꯕ ꯌꯥꯕ ꯍꯋꯥꯏꯗꯣ
ꯑꯗꯨ ꯗꯨꯒ ꯈꯥꯃꯦꯟ ꯑꯁꯤꯟꯕ ꯇꯧꯔꯒ ꯀꯥꯡꯁꯣꯏ ꯊꯣꯡꯖꯤꯜꯂꯦ
ꯎꯝ
ꯇꯝ ꯅꯪꯗꯤ ꯆꯥꯛ ꯏꯁꯤꯡ ꯊꯣꯡꯈ꯭ꯔꯕꯣ
ꯎ ꯏꯆꯦ ꯑꯩꯈꯣꯏ ꯏꯆꯦꯅ ꯊꯣꯡꯗꯣꯏ ꯇꯧꯔꯝꯅꯤ ꯇꯥꯒꯅꯤ ꯑꯩꯗꯤ ꯌꯥꯎꯗ꯭ꯔꯦ
ꯎꯝ ꯅꯣꯏ ꯏꯆꯦꯁꯨ ꯑꯗꯨꯝ ꯂꯥꯏꯕ꯭ꯔꯦꯔꯤ ꯀꯩꯀꯥ ꯑꯗꯨꯝ ꯆꯂꯤ
ꯎꯝ ꯆꯠꯂꯦ ꯑꯩꯅ ꯍꯜꯂꯛꯄꯒ ꯍꯦꯛ ꯍꯜꯂꯛꯃꯤꯟꯅꯩ
ꯇꯥꯏꯃꯤꯡꯗꯨ ꯆꯥꯟꯅꯕꯒꯤ ꯅꯕꯅꯤ
ꯍꯣꯏ ꯃꯥꯅꯄꯥ ꯂꯩꯔꯝꯃꯒ ꯑꯩꯅ ꯌꯧꯔꯛꯑꯦ ꯍꯥꯏꯕꯒ ꯃꯥ ꯊꯣꯛꯂꯛꯑꯒ ꯑꯗꯨꯝ ꯍꯪꯃꯤꯟꯅꯔꯛꯄ
ꯐꯩ ꯐꯩ ꯃꯌꯥꯝ ꯆꯠꯃꯤꯟꯅꯕꯁꯤꯁꯨ ꯅꯨꯡꯉꯥꯏꯕꯅꯤ
ꯅꯨꯡꯉꯥꯏꯕꯅꯤ ꯉꯁꯥꯏ ꯍꯜꯂꯛꯄꯗꯗꯤ ꯎꯝ ꯏꯆꯦ ꯉꯥꯗꯥꯏ ꯍꯜꯛꯞꯗꯗꯤ ꯊꯤꯟꯕꯤꯔꯝꯃꯦ ꯑꯩꯗꯣ
ꯃꯥ ꯐꯣꯟ ꯇꯧꯔꯛꯑꯝꯃꯦ ꯑꯩꯉꯣꯟꯗ ꯗ ꯆꯪꯉꯛꯇ ꯇꯧꯕꯗꯣ ꯅꯪ ꯇ꯭ꯨꯏꯁꯟ ꯆꯠꯂꯝꯗꯧ ꯃꯥꯜꯂꯦ ꯆꯪꯉꯝꯗ꯭ꯔꯦ ꯈꯣꯠꯇꯔ꯭ꯦ ꯗꯔꯦ ꯇꯧꯔꯦ ꯐꯤꯖꯤꯣ ꯊꯦꯔꯥꯄꯤ ꯆꯠꯂꯨꯏ ꯍꯥꯏꯕ꯭ꯔꯥ ꯀꯩꯅꯣ
ꯑꯗꯨꯃꯥꯏꯅ ꯍꯌꯦ ꯑꯩꯅ ꯌꯔꯅꯤ ꯏꯆꯦ ꯍꯥꯏꯔꯒ ꯑꯅ ꯊꯤꯟꯝꯕꯤꯒꯦ ꯊꯤꯝꯕꯤꯒꯅ ꯊꯥꯟꯗꯖꯥꯕ ꯅꯨꯡꯉꯥꯏꯗꯤꯦ ꯊꯤꯟꯕꯤꯌꯥ
ꯄꯩꯁꯥ ꯆꯥꯎ ꯆꯥ ꯂꯧꯋꯦꯌꯦ
ꯑꯜ ꯂꯨꯄ ꯆꯠꯔꯦꯠ
ꯑꯗꯨꯅꯦ ꯅꯨꯡꯇꯤꯒꯤ ꯂꯥꯛꯑꯣꯕꯨ ꯍꯥꯏ ꯅꯣꯏ ꯄꯩꯁꯥ ꯇꯥꯡꯃꯜꯂꯦ ꯍꯥꯏꯔꯝꯃꯦ ꯌꯦ ꯌꯥꯝ ꯌꯥꯝꯃꯜꯂꯦꯀꯣ ꯑꯗꯣ ꯃꯣꯏꯒꯤ ꯔꯤꯝꯁ ꯀꯨꯝꯕ ꯖꯦꯅꯤꯝꯁꯀꯤ ꯒꯨꯝꯕꯗꯣ ꯑꯗꯨꯝꯕꯗꯨꯗ ꯆꯠꯂꯗꯤꯅꯦ ꯈꯥꯔꯍꯣ
ꯎ ꯎ ꯊ ꯊ
ꯃꯣꯏꯒꯤꯗꯤ ꯍꯥꯏꯗꯤ ꯁꯔꯀꯥꯔꯒꯤꯅꯤꯅ ꯇꯤꯀꯦꯠ ꯑꯃ ꯀꯛꯑꯒꯅꯦ
ꯑꯝ
ꯈꯪꯅꯕ ꯂꯩꯔꯗꯤ ꯐꯖꯅ ꯇꯧꯕ꯭ꯔꯥ ꯈꯣꯠꯄ꯭ꯔꯥ ꯑꯗꯨꯗꯣ ꯍꯪꯉꯒ ꯑꯗꯨꯗ ꯆꯠꯇꯣ ꯈꯣꯡꯒ ꯏꯟꯈꯠꯂꯒ ꯏꯁꯥꯁꯦ ꯀꯩꯒꯤꯅꯣ ꯈꯪꯒꯦ ꯉ ꯁꯤꯗꯤ ꯌꯥꯝ ꯅꯨꯡꯉꯥꯏꯇꯕꯤꯗꯨ ꯇ
ꯀꯩꯅꯣ ꯀꯩꯗꯧꯕ ꯑꯣꯏꯔꯖꯥꯠꯅꯣ ꯍꯥꯏꯗꯤ ꯅꯨꯡꯁꯥ
ꯈꯣꯡꯁꯦ ꯑꯩꯁ ꯇꯨꯝꯕ ꯆꯥꯕ ꯎꯝ
ꯏꯀꯪ ꯊꯨꯝꯗꯕꯒꯤ ꯃꯥꯂꯦ
ꯎꯝ ꯇꯨꯝꯕ ꯆꯥꯕꯗꯨꯁꯨ ꯃꯇꯝ ꯅꯥꯏꯗꯕꯒ ꯑꯗꯨꯒ ꯇꯨꯏꯁꯟꯅꯦꯅ ꯑꯃꯨꯛ ꯆꯠꯂꯒ ꯉꯥꯡꯕꯗꯣ
ꯎꯝ
ꯉꯥꯡꯕꯗꯨꯗ ꯇꯧꯔꯤꯕ꯭ꯔꯥ ꯈꯪꯗ꯭ꯔꯦ
ꯑ ꯎ
ꯃꯤꯠꯀꯥꯁꯦ ꯇꯨꯝꯅꯤꯡꯕꯒꯤ ꯌꯥꯝ ꯆꯣꯛꯊꯩ ꯇꯨꯝꯃꯣꯗꯤꯌꯥꯗ
ꯎ ꯑꯩꯁꯨ ꯈꯔ ꯉꯥꯡ ꯌꯥꯝ ꯇꯨꯝꯗꯕꯒꯤꯅꯦ ꯅ ꯇꯨꯝꯗꯕ ꯌꯥꯗꯦꯕ ꯎ ꯇꯝꯅꯤ ꯌꯦꯅꯔ ꯗꯤ
ꯎꯝ ꯑꯗꯨ ꯀꯣꯀꯣꯅꯠ ꯋꯥꯇꯔ ꯊꯛꯑꯒ ꯏꯁꯥꯗꯣ ꯈꯔ ꯀꯟꯈꯠꯄ꯭ꯔꯥ ꯌꯦꯡꯒꯦꯗꯅ ꯑꯗꯨ ꯑꯃꯨꯛꯀ ꯂꯤꯅꯤꯀꯥꯟꯗ ꯂꯩꯍꯜꯂꯛꯑꯦ ꯂꯥꯏꯕꯦꯔꯤ ꯍꯜꯂꯛꯄꯗꯨꯗ
ꯎꯝ꯫ ꯈꯔꯗꯤ ꯅꯨꯡꯗꯤ ꯅꯨꯡꯉꯥꯏꯕꯅꯦ ꯊꯛꯄ ꯑꯩꯆꯦꯗꯣ꯫ ꯍꯥꯏꯗꯤ? ꯀꯪꯈꯠꯄꯗꯣ꯫
ꯆꯥꯛꯁꯤꯅ ꯁꯨꯛꯆꯥ ꯆꯥꯅꯤꯡꯗꯦ꯫
ꯏꯁꯤꯡ ꯅꯨꯡꯁꯥꯡ ꯆꯥꯗꯕꯩ ꯀꯤ ꯇꯨꯝꯕ ꯌꯥꯗ꯭ꯔꯤꯅꯦ
ꯑꯣꯏꯗꯨꯢꯅꯦ꯫
ꯎꯝ ꯍꯥꯏꯗꯤ ꯆꯥꯕꯒ ꯇꯨꯝꯕꯒꯗꯨ
ꯎꯝ꯫
ꯚꯤꯇꯥꯃꯤꯟꯖꯨ ꯃꯈꯨꯝ ꯑꯝ ꯊꯛꯆꯤꯟꯒ꯭ꯔꯝ ꯑꯅꯤ ꯊꯛꯑꯗꯤ ꯇꯨꯝꯒꯅꯤ ꯍꯣꯔꯦꯟ ꯋꯥꯔꯤ ꯁꯥꯟꯅꯕ ꯐꯔꯛ ꯇꯥꯅꯤꯅ ꯫
ꯁꯨ ꯍ ꯍꯌꯦꯡꯗꯨ ꯂꯩꯅꯤ ꯇꯧꯔꯒ ꯂꯩꯇ꯭ꯔꯦ
ꯑꯗꯨꯅꯦ ꯃꯣꯏꯒꯤ ꯑꯗꯨꯃꯥꯏ ꯌꯩꯊꯣꯛꯄ ꯌꯥꯕ꯭ꯔꯣ ꯏꯠ ꯁꯤꯕꯣ?
ꯈꯪꯗꯦꯕꯣ ꯑꯈꯣꯏ ꯊꯣꯛꯅꯗꯦꯕ꯫
ꯑꯗꯨꯅꯤ ꯍꯥꯏꯁꯦ ꯑꯈꯣꯏ ꯃꯁꯥꯒꯤ ꯑꯗꯨꯝ ꯇꯥꯔꯛꯄ ꯅꯨꯃꯤꯠꯇ ꯑꯗꯨꯝ ꯇꯧꯔꯒ
ꯍꯧꯁꯦ ꯑꯩꯈꯣꯏꯁꯨ ꯀꯩꯅꯣ ꯇꯧꯕ ꯑꯣꯏꯔꯝꯅꯤ ꯑꯩꯈꯣꯏꯁꯨ ꯑꯗꯨꯗ ꯏꯅꯥ ꯃꯥꯡꯉꯤ ꯀꯥꯏꯅ ꯇꯧꯔꯒ ꯑꯅꯤ ꯈꯜꯂꯤꯗꯅ ꯑꯗꯨꯒꯨꯝꯅ ꯃꯣꯏꯁꯨ ꯍꯣꯏ ꯑꯗꯨꯒꯨꯝꯟꯗ ꯑꯣꯏ
ꯎꯝ ꯎꯝ ꯈꯪꯗꯦꯗ ꯑꯣꯝꯆꯥꯛ ꯍꯖꯥꯛꯅꯩ ꯅꯣꯡꯃꯪꯉꯁꯨ ꯁꯥꯕꯒꯤ ꯀꯔꯤ ꯀꯃꯥꯏꯅ ꯇꯧꯗ꯭ꯔꯥ
ꯑ ꯇꯧꯋꯦ ꯈꯣꯡ ꯈꯨꯠꯀꯗꯤ ꯌꯥꯝ ꯁꯥꯔ ꯃꯥꯏ ꯃꯤꯠꯀ
ꯑꯩꯅꯅꯦ ꯃꯥꯏ ꯃꯤꯠꯇꯤ ꯏꯁꯥ ꯁꯥꯔꯒ ꯈꯣꯡꯁꯤꯗꯅꯦ ꯇꯔꯁꯤꯡꯤꯡꯁꯤꯅ ꯏꯪꯉꯤꯕ ꯑꯗꯨꯅ ꯑꯃꯨꯛ ꯑꯣꯝꯃꯦꯕ ꯏꯁꯥꯁꯦ
ꯃꯣꯖꯥꯔꯥ ꯀꯩ ꯅꯣ ꯇꯣꯡꯖꯤꯟ ꯂꯤ ꯏꯆꯦ
ꯏꯁꯥꯁꯤꯅ ꯑꯃꯨꯛ ꯕꯪꯕꯪꯪꯪ ꯁꯥꯒꯠꯄꯒꯤ ꯇꯥꯏꯞꯇ ꯇꯧꯏꯕ
ꯎꯝ
ꯈꯪꯗꯦꯗ ꯇꯧꯔꯤꯕ ꯕꯁꯁꯤ ꯄꯣꯠ ꯆꯩꯁꯨ ꯃꯃꯟ ꯈꯔ ꯈꯔ ꯂꯣꯏꯅ ꯍꯦꯟꯒꯠꯂꯦ
ꯑꯥ ꯍꯦꯟꯈꯠꯂꯦ ꯏꯆꯦꯂꯥꯐꯣꯏ ꯍꯥꯏꯗꯤ ꯑꯩꯅꯁꯨ ꯈꯔ ꯍꯩꯇꯦꯕ ꯂꯩꯕ
ꯎꯝ
ꯑꯗꯨꯒ ꯂꯐꯣꯏꯗꯨꯕꯣ ꯍꯥꯏꯗꯤ ꯈꯔ ꯆꯥꯎꯔꯒ ꯈꯔ ꯐꯖꯕ ꯃꯥꯂꯦ ꯁꯪꯉꯥꯖꯨ ꯑꯗꯨ ꯑꯗꯨ ꯄꯥ ꯆꯥꯝ ꯌꯥꯡꯈꯩꯅꯤꯌꯦ
ꯁꯤ ꯄꯃꯤꯁꯅꯤꯖ ꯎꯝ
ꯍꯥꯏꯕꯔꯤꯁꯦ
ꯁꯤ ꯄ꯭ꯔꯃꯦꯁꯔꯤꯅꯁꯨ ꯉꯁꯥꯏ ꯍꯥꯏꯔꯛꯄꯗꯣ ꯑꯩ ꯇꯧꯔꯤꯁꯅꯣꯗ ꯂꯐꯣꯏ ꯌꯥꯝ ꯇꯥꯡꯕꯅꯦ ꯍꯧꯖꯤꯛ ꯑꯗꯨ ꯃꯣꯏ ꯕ꯭ꯂꯣꯀꯦꯠ ꯇꯧꯔꯨꯕꯗꯨꯗꯨꯒꯤꯔ ꯈꯪꯗꯦꯕꯀꯣ
ꯍꯧꯖꯤꯛꯁꯦ ꯑꯃꯨꯛ ꯍꯟꯂꯛꯑꯦ ꯑꯗꯨꯒꯥ ꯁꯨꯒꯔꯪ ꯃꯒꯔꯪ ꯌꯥꯗꯦ ꯁꯨꯒ꯭ꯔꯪ ꯅꯥꯒꯪ ꯑꯗꯨꯁꯨ ꯕꯨꯗꯤ ꯑꯩꯅ ꯑꯃꯨꯛ ꯑꯩꯅꯥ ꯑꯃꯨꯛ ꯍꯪꯉꯛꯏꯗꯣ
ꯑꯥ ꯑꯥ
ꯑꯗꯨꯒꯤꯅꯦ
ꯑꯗꯨꯅ ꯅꯍꯥꯟ ꯑꯩꯗꯤ ꯇꯉꯥꯡꯗꯁꯨ ꯌꯥꯎꯕꯅꯤ ꯇꯉꯥꯡꯗꯁꯨ ꯑꯃ ꯖꯍꯥꯁꯤ ꯅꯠꯇꯕꯗꯤ ꯌꯥꯎꯍꯧꯋꯦꯕꯀꯣ
ꯎꯝ
ꯑꯩꯅ ꯑꯗꯨꯗꯨꯗꯤ ꯁꯪꯇꯤꯛꯁꯨ ꯁꯪꯕꯗꯨꯗ ꯂꯩꯔꯛꯇ꯭ꯔꯦ ꯂꯐꯣꯏ ꯌꯥꯝ ꯇꯥꯡꯉꯦ ꯍꯥꯏ ꯄꯣꯠꯇꯣ ꯀꯛꯄ ꯌꯥꯗꯕꯗꯣ ꯑꯃꯨꯛꯀ ꯃꯤꯟꯇ꯭ꯔꯒꯤ ꯄꯣꯠꯇꯣ ꯑꯃꯨꯛ ꯀꯛꯄ ꯌꯥꯕꯗꯒꯤ ꯑꯩꯁꯤ ꯀꯛꯁꯤꯟꯈ꯭ꯔꯦꯕ
ꯑꯣ ꯄꯩꯁꯥ ꯊꯥꯒꯕꯣꯏꯁꯦ
ꯄꯩꯁꯥꯗꯤ ꯊꯥꯗꯦ
ꯑ ꯑꯧ ꯑꯗꯨ ꯑꯣꯏꯗꯤ ꯈꯔ ꯐꯩ꯫
ꯍꯥꯏꯕꯗ ꯃꯣꯏꯒꯤ ꯃꯤꯟꯇ꯭ꯔꯒꯤ ꯁꯦꯜ ꯍꯧꯗ꯭ꯔꯣꯕꯅꯤ ꯍꯥꯏꯅꯦ ꯑꯗꯨ ꯉꯥꯏꯔ ꯂꯩꯔꯝꯃꯁꯨ ꯐꯗꯧꯕ꯫
ꯈꯔ ꯍꯟꯗꯛꯇꯤ ꯀꯩꯒꯤꯅꯣ ꯍꯥꯏꯔ
ꯃꯃꯥꯡꯒꯤ ꯏꯔꯥꯡꯗꯨꯗ ꯒꯤꯀꯛ ꯉꯥꯏꯔꯛꯄꯅꯤ ꯑꯗꯨꯒ ꯑꯗꯨꯒꯤ ꯃꯇꯥꯡꯗꯨꯗꯗꯤ ꯄꯣꯠ ꯀꯛꯄ ꯌꯥꯗꯦꯉꯥꯏ ꯑꯗꯨꯗ ꯍꯦꯛꯇ ꯃꯩ ꯇꯥꯡꯉꯩ ꯑꯣꯐꯔꯁꯤ ꯄꯤꯌꯦ ꯑꯗꯨꯒ
ꯀꯩ ꯍꯥꯏꯒꯦ ꯑꯣ ꯑꯩꯖꯨ ꯑꯦ ꯏꯆꯦ ꯅꯪꯒꯤ
ꯃꯁꯤꯅ ꯄꯀꯧ ꯀꯧꯋꯤꯖꯤ ꯀꯩꯅꯣ
ꯈꯪꯗꯦ ꯀꯩꯅꯣ ꯇꯧ
ꯃꯤꯅꯤꯠ ꯐꯔꯝꯗꯥꯏꯗ
ꯑꯗꯨ ꯉꯥꯇꯪ ꯂꯩꯔꯒ ꯃꯤꯅꯤꯠ ꯍꯛ ꯉꯥꯏꯔꯗꯤ ꯏꯆꯦ ꯅꯪꯒꯤꯅꯦꯌꯥꯏ ꯂꯤꯞ ꯏꯁꯇꯤꯛ ꯑꯃ ꯆꯨꯗꯣ
ꯎꯝ
ꯏꯁꯤ ꯑꯩꯈꯅ ꯑ ꯑꯗꯨ ꯑꯃꯨꯛꯇꯪ ꯊꯥꯔꯛꯑꯣ ꯑꯩ ꯀꯛꯈꯤꯒꯦ ꯑꯗꯨꯒꯤ ꯂꯤꯣ ꯍꯥꯏꯗꯤ ꯏꯆꯦ ꯂꯩꯩꯅꯝ ꯁꯪꯅꯑꯦ ꯑꯗꯨꯗꯨ ꯃꯥ
ꯁꯥꯥꯡꯉꯣ ꯀꯩꯁꯨꯝ ꯀꯥꯏꯗꯦ ꯎꯝ ꯑꯗꯨꯒ ꯅꯨꯡꯁꯨ ꯅꯨꯡꯉꯥꯏ ꯍꯥꯏꯗꯤ ꯑꯩꯈꯣꯏꯅꯅꯦ ꯃꯌꯥꯝ ꯇꯥꯡꯕ ꯂꯤꯁꯤꯡ ꯑꯃ ꯑꯅꯤ ꯄꯤꯕꯗꯨ ꯂꯩ ꯉꯝꯗꯕꯅꯤꯅꯅꯦ ꯑꯗꯨꯒꯤ ꯈꯔ ꯍꯣꯡꯕꯗꯨꯗꯨꯅ ꯅꯨꯡꯉꯥꯏꯅ ꯑꯩꯁꯨꯦ ꯑꯗꯨꯗ ꯑꯗꯨꯝ ꯀꯊ
ꯑꯗꯨ ꯃꯠ ꯀꯨꯝꯕꯩ ꯇꯥꯏꯞꯇꯁꯨ ꯈꯔ ꯇꯧꯋꯦꯕ ꯀꯣꯛꯇꯅꯣ ꯎꯝ ꯑꯗꯨ ꯃꯝꯗ ꯀꯀꯤꯅ ꯈꯦ
ꯑꯗꯨꯝ ꯍꯥꯏꯗꯤ ꯑꯗꯨꯃꯥꯏꯅ ꯃꯌꯥꯝ ꯀꯦꯔꯁꯨ ꯂꯤꯞ ꯏꯁꯇꯤꯛꯀꯨꯝꯕ ꯑꯗꯨꯃꯥꯏꯅ ꯈꯔ ꯆꯝꯂꯞ ꯁꯪꯕꯗꯨꯅ ꯀꯦꯕꯗꯣ ꯃꯥꯟꯗꯕꯅꯦꯕ
ꯝꯆꯨꯗꯁꯨ ꯀꯆꯨ ꯉꯧꯕ ꯀꯌꯥ ꯈꯥꯏꯗꯦ
ꯈꯥꯏꯗ
ꯑꯗꯨꯗꯨꯅ ꯏꯆꯥꯟꯅ ꯆꯥꯟꯅꯩꯌꯦꯕ ꯑꯩꯉꯣꯟꯗꯗꯤ ꯑꯗꯨꯩ ꯈꯔ ꯉꯥꯡꯈꯠꯄ ꯂꯩꯔꯒ
ꯎꯝꯝ ꯆꯥꯛꯁꯨ ꯀꯟꯅ ꯊꯣꯡꯏ
ꯋꯥꯔꯤ ꯁꯥꯟꯅꯁꯦꯅ ꯁꯨꯝ
ꯍꯣꯏ ꯍꯣꯏ ꯏꯆꯦ ꯑꯗꯣ ꯀꯩꯅꯤꯥ ꯇꯧꯔꯦ ꯑꯥ ꯑꯥ ꯏꯆꯦ ꯒ ꯑꯩꯒ ꯇꯝꯟ ꯍꯪꯉꯨꯔꯦ
ꯑ ꯑꯥ ꯑꯥ